ꯍꯜꯂꯣ
ꯂꯣ ꯇꯥꯕ꯭ꯔꯣ
ꯅꯨꯉꯥꯏꯔꯤꯕꯣ
ꯍꯣꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯍꯤꯟꯖꯥꯡ ꯊꯣꯡꯉ ꯂꯩ ꯍꯧꯖꯤꯛ
ꯀꯔꯤ ꯍꯤꯟꯖꯥꯡ ꯊꯣꯡꯕ꯭ꯔꯥ
ꯁꯧꯒ꯭ꯔꯤꯒꯥ ꯑꯂꯨ
ꯎꯝ ꯍꯥꯎꯅꯤ ꯍꯥꯎꯅꯤꯀꯣ
ꯑꯁ ꯆꯥꯛ ꯏꯟꯁꯥꯡ ꯏꯟꯖꯥꯡ ꯊꯣꯡꯅꯤꯉꯥꯏ ꯂꯩꯇꯥꯕꯁꯤꯅ ꯃꯊꯥ ꯑꯃꯥꯅꯦ
ꯌꯨꯝꯗꯥ ꯂꯩꯕ꯭ꯔꯥ
ꯌꯨꯝꯗꯥꯅꯦ ꯍꯣꯏ
ꯑꯣ ꯅꯨꯡꯉꯥꯏꯔꯝꯒꯥꯅꯤ ꯌꯨꯝꯗꯥ ꯂꯩꯕꯥꯗꯤ
ꯅꯪ ꯈꯪꯕꯒꯨꯝ ꯇꯧꯋꯦ
ꯑꯩꯔꯣ
ꯎꯝ ꯀꯣ
ꯎꯝ ꯎꯝ ꯉꯪꯗꯦ ꯈꯪꯕꯁꯨ ꯌꯥꯏ
ꯅꯍꯥꯟꯗꯣ
ꯎꯝ
ꯈꯪꯉꯝꯃꯥꯅꯤ ꯅꯪꯁꯨ
ꯑꯣ ꯑꯣ ꯑꯣ
ꯀꯔꯤ ꯊꯥꯕꯛ ꯇꯧꯔꯥ ꯂꯩꯕ꯭ꯔꯣ ꯍꯧꯖꯤꯛ ꯐ꯭ꯔꯤꯗꯔꯥ
ꯑꯥ ꯍꯧꯖꯤꯛꯇꯤ ꯐ꯭ꯔꯤꯗꯥ ꯂꯩꯌꯦ ꯑꯥꯥ ꯑꯗꯨꯝ ꯊꯥꯕꯛꯇꯤ ꯂꯩꯇꯦꯗ
ꯎꯝ
ꯉꯁꯤꯗꯤ ꯁꯨꯇꯤꯅꯤꯅꯥ ꯑꯗꯨꯝ ꯂꯩꯔꯦ
ꯅꯣꯡ ꯆꯨꯗ꯭ꯔꯣ ꯅꯣꯏꯗꯥ
ꯎꯝ ꯉꯁꯥꯏꯗꯥꯗꯤ ꯆꯨꯑꯦ ꯉꯁꯥꯏꯗꯥꯗꯤ ꯑꯁ ꯌꯥꯝ ꯀꯟꯅ ꯆꯨꯕꯥꯅꯦ
ꯎꯝ ꯍꯣꯏ ꯌꯥꯝ ꯀꯥꯟꯅꯥꯗꯤ ꯆꯨꯗꯦ ꯑꯗꯨꯕꯨ ꯈꯤꯇꯪ ꯈꯤꯇꯪ ꯆꯨꯔꯒꯥ ꯅꯨꯡꯁꯥꯁꯦ ꯁꯨꯛꯊꯣꯛ ꯊꯣꯛꯇꯥꯕ
ꯅꯨꯡꯁꯥ ꯊꯣꯛꯇꯥꯕꯗꯨꯅ ꯍꯦꯟꯅ ꯅꯨꯡꯉꯥꯏꯗꯥ ꯑꯩꯗꯤ
ꯑꯗꯨꯕꯨ ꯅꯨꯡꯉꯥꯏꯕꯗꯤ ꯅꯨꯡꯉꯥꯏꯌꯦ ꯑꯗꯨꯕꯨ ꯐꯤꯔꯣꯟꯜꯗꯣ ꯅꯨꯡꯁꯥꯁꯦ ꯊꯣꯛꯀꯗꯕꯁꯦ ꯅꯨꯃꯤꯠꯁꯦ ꯌꯥꯝꯃꯟꯗꯅ ꯐꯤꯔꯣꯟꯗꯣ ꯀꯪꯉꯨ ꯌꯥꯗ꯭ꯔꯦꯕ
ꯑ ꯑꯗꯣ ꯑꯗꯨꯝ ꯀꯨꯏꯃꯥꯟꯗ ꯑꯗꯨꯝ ꯊꯥꯝꯂꯗꯤ ꯃꯅꯝꯗꯣ ꯅꯝ
ꯎꯝ ꯌꯥꯗ꯭ꯔꯦꯕ ꯃꯦꯆꯤꯟꯅꯁꯤꯜ ꯃꯦꯆꯤꯟꯗ ꯑꯗꯨꯝ ꯗ꯭ꯔꯥꯏꯕꯨꯗꯤ ꯇꯧꯋꯦ ꯑꯗꯨꯕꯨ ꯌꯥꯟꯐꯝꯗꯣ ꯂꯩꯇꯕꯅꯤꯅ ꯌꯥꯗ꯭ꯔꯦꯕ
ꯑꯣ ꯎꯝ ꯁꯤꯗꯤ ꯑꯗꯨꯝ ꯂꯩꯕ꯭ꯔꯥ
ꯍꯣꯏ ꯌꯨꯝꯗ ꯂꯩꯌꯦ ꯉꯁꯤꯗꯤ ꯈꯣꯏꯗꯤ ꯌꯨꯝ ꯐꯝꯕ ꯅꯨꯃꯤꯠꯅꯦ
ꯍ ꯍꯦꯍꯦ ꯆꯞ ꯃꯅꯩ ꯆꯥꯕꯒ ꯇꯨꯝꯕꯒ ꯑꯁ
ꯎꯝ ꯍꯌꯦꯡ ꯂꯣꯏꯔꯗꯤ ꯑꯃꯨꯛ ꯂꯧ ꯀꯥꯕ ꯍꯧꯔꯑꯅꯤ ꯑꯈꯣꯏꯗꯤ
ꯑꯣ ꯄꯨꯊꯔꯣꯏ ꯁꯟ
ꯈꯣꯏꯗꯤ ꯀꯩꯅꯣꯅꯦ ꯁꯚꯦꯟ ꯗꯦꯅꯤ
ꯑꯣ ꯑꯣ
ꯈꯪꯕ꯭ꯔꯥ
ꯎꯝ ꯈꯪꯉꯦ
ꯉꯁꯤ ꯄꯣꯊꯥꯕ ꯅꯨꯃꯤꯠ ꯍꯥꯏꯕꯗꯣ
ꯆꯔꯁꯇꯤ ꯆꯠꯄ꯭ꯔꯥ
ꯑꯩꯁꯦ ꯅꯥꯕꯅ ꯑꯔꯨꯝ ꯍꯧꯕꯅ ꯅꯨꯃꯤꯠ ꯑꯅꯤ ꯑꯍꯨꯝ ꯇꯧ ꯂꯩꯥꯔꯝꯕꯅꯤ ꯆꯥꯔꯁ ꯆꯠꯇ꯭ꯔꯦ ꯉꯁꯤ
ꯑꯣ
ꯆꯠꯄ ꯉꯝꯗꯗꯅ
ꯎꯝ ꯎꯝ
ꯅꯤꯛꯑꯒ ꯂꯩꯌꯦꯕ ꯍꯧꯖꯤꯛ ꯍꯤꯗꯥꯛ ꯈꯔ ꯆꯥꯕꯒꯤ ꯈꯔꯗꯤ ꯐꯔꯦ
ꯎꯝ ꯎꯝ
ꯏꯟꯖꯥꯡ ꯊꯣꯡꯕ ꯍꯧꯗ꯭ꯔꯤꯕꯣ ꯅꯣꯏꯗꯤ
ꯎꯝ ꯊꯣꯡꯕ ꯍꯧꯗ꯭ꯔꯤ ꯍꯧꯖꯤꯛꯇꯤ ꯉꯜꯂꯤꯌꯦꯗ ꯊꯣꯡꯅꯤꯡꯉꯥꯏꯒꯤ
ꯍꯨꯝ ꯈꯪꯗ꯭ꯔꯦ ꯀꯔꯤ ꯊꯕꯛ ꯁꯨꯔ ꯍꯤꯡꯗꯣꯏꯔ ꯈꯪꯗꯦ ꯑꯈꯣꯏꯁꯦ
ꯊꯕꯛꯗꯤ ꯌꯥꯝ ꯂꯩꯌꯦꯅ
ꯊꯕꯛꯕꯨꯗꯤ ꯌꯥꯝ ꯂꯩꯌꯦ
ꯍꯦꯍꯦ ꯑꯗꯨꯅꯦ ꯑꯩꯗꯤ ꯑꯩ ꯑꯩꯗꯤ ꯑꯈꯣꯏꯗꯒꯤ ꯇꯟꯕꯁꯦ ꯆꯥꯛ ꯍꯦꯟꯖꯥꯡ ꯅꯨꯡꯇꯤꯒꯤ ꯊꯣꯡꯕꯗꯣ ꯑꯗꯨ ꯑꯣꯏꯅ ꯇꯜꯂꯦ ꯆꯥꯛ ꯆꯥꯛ ꯍꯦꯟꯖꯥꯡ ꯅꯨꯡꯇꯤꯒꯤ ꯊꯣꯡꯕꯗꯣ
ꯎꯝ
ꯑꯗꯨ ꯑꯣꯏꯅ ꯇꯜꯂꯦꯕ
ꯇꯜꯂꯁꯨ ꯎꯄꯥꯏ ꯂꯩꯇꯦꯅꯦ ꯈꯣꯏꯗꯤ
ꯀꯔꯤ ꯍꯥꯏꯁꯤꯔꯥ ꯈꯪꯗꯦ ꯃꯧ ꯑꯣꯏꯕꯅꯤꯅ ꯎꯄꯥꯏ ꯂꯩꯇꯦꯕ
ꯑꯥ
ꯇꯜꯂꯁꯨ
ꯑꯗꯨꯝ ꯏꯊꯟꯇ ꯊꯣꯡ ꯊꯠꯅ ꯅꯊꯟꯇ ꯑꯗꯨꯝ ꯊꯣꯡꯗ꯭ꯔꯁꯨ ꯌꯥꯏꯌꯦꯅ ꯑꯗꯨꯝ
ꯎꯝ ꯑꯃꯗꯨꯁꯨ ꯍꯦꯛ ꯍꯦꯛ ꯑꯗꯨꯝ ꯊꯣꯡꯉꯦ ꯑꯗꯨꯕꯨ ꯑꯌꯥꯝꯕꯗꯤ ꯑꯩꯅ ꯊꯣꯡꯉꯦꯕ
ꯑꯗꯨꯝ ꯇꯧꯍꯜꯂꯣ ꯅꯨꯄꯤꯒꯤ ꯊꯕꯛ ꯅꯠꯇꯦ
ꯇꯧꯕꯨꯗꯤ ꯇꯧꯋꯦ ꯑꯗꯨꯕꯨ ꯑꯩꯅ ꯑꯌꯥꯝꯕ ꯇꯧꯋꯦꯕ ꯑꯗꯨꯒꯤ ꯑꯈꯣꯠꯅꯤ ꯍꯦꯛ ꯍꯦꯛ ꯈꯠꯅꯕꯅꯦ ꯉꯝꯗꯦꯅ ꯅꯪꯒꯤ ꯃꯤꯔꯦꯝ ꯅꯠꯇꯦ ꯍꯥꯏꯕ ꯑꯩꯅ
ꯑꯗꯨꯅꯦ ꯇꯧꯍꯟꯗꯣꯏꯅꯦ ꯀꯥꯏꯅꯣ
ꯎꯝ ꯇꯧꯍꯟꯗ꯭ꯔꯗꯤ ꯉꯝꯗꯦ ꯑꯩꯈꯣꯏ ꯈꯛꯇ
ꯑꯗꯨꯅꯦ ꯑꯉꯥꯡ ꯂꯧꯁꯦꯔꯥ ꯆꯥꯛ ꯌꯦꯟꯁꯥꯡ ꯊꯣꯡꯁꯦꯔꯥ ꯑꯁ ꯗꯅꯥ ꯉꯝꯗꯣꯏꯅꯣ
ꯃꯣꯏꯁꯨ ꯇꯝꯍꯟꯗꯧꯕꯅꯦꯕ ꯁꯨꯛ ꯌꯥꯝ ꯅꯨꯄꯤꯒꯤ ꯊꯕꯛꯁꯦ ꯑꯁꯨꯛ ꯌꯥꯝ ꯋꯥꯏꯑꯦ ꯑꯗꯨꯃꯥꯏꯅ ꯇꯧꯋꯦ ꯍꯥꯏꯕꯁꯦ ꯈꯪꯍꯟꯗ꯭ꯔꯗꯤꯀꯣ
ꯎꯝ ꯃꯣꯏꯗꯤ ꯉꯥꯡꯕ ꯈꯛꯇꯅꯦ
ꯎꯝ ꯉꯥꯡꯕꯨꯗꯤ ꯌꯥꯝ ꯍꯩꯔꯕꯅꯤ ꯑꯩꯈꯣꯏꯗꯒꯤ ꯍꯦꯜꯂꯕꯅꯤ
ꯑꯗꯨꯅꯦ ꯁꯣꯏꯔꯗꯤꯀꯣ ꯑꯗꯨꯝ ꯉꯥꯡꯕꯗꯣ
ꯑꯩꯈꯣꯏꯅ ꯁꯣꯏꯔꯛꯄꯗꯣ ꯀꯥꯏꯗ ꯁꯣꯏꯒꯗ꯭ꯔꯥꯅ ꯀꯣ ꯊꯤꯔ ꯂꯩꯕꯅꯦ
ꯌꯥꯗ꯭ꯔꯦ ꯅꯨꯄꯥꯥꯁꯤꯡ
ꯅꯊꯟꯇꯔꯣ
ꯑꯥ ꯅꯠꯇꯩ ꯏꯊꯟꯗ ꯅꯥꯠꯇꯩ ꯏꯃꯥꯅꯕꯤ ꯈꯣꯏꯒ ꯂꯩꯌꯦ ꯑꯩꯗꯤ
ꯑꯣ ꯌꯥꯝ ꯅꯨꯡꯉꯥꯏꯅꯦꯗ ꯅꯣꯏꯒꯨꯝꯅ ꯂꯩꯅꯤꯡꯉꯤꯅꯦ ꯑꯩꯈꯣꯏꯁꯨ ꯎꯄꯥꯏ ꯂꯩꯇꯦ ꯑꯗꯨꯕꯨ
ꯌꯨꯝ ꯄꯥꯟ ꯌꯨꯝ ꯄꯥꯟꯕꯁꯦ ꯇꯣꯛꯑꯁꯤꯔꯥ ꯈꯪꯗ꯭ꯔꯦꯗ
ꯉꯍꯥꯛꯇꯤ ꯑꯥ ꯑꯗꯨꯝ ꯌꯨꯝꯗ ꯆꯠꯂꯣ ꯌꯨꯝꯗ ꯆꯠꯂꯗꯤ ꯈꯔꯗꯤ ꯄꯣꯊꯥꯏꯅ
ꯃꯍꯥꯔꯥꯅꯤ ꯁꯥꯁꯤꯔꯥ ꯈꯪꯗ꯭ꯔꯦ ꯊꯥ ꯑꯃꯒꯨꯝꯕ ꯊꯥ ꯑꯅꯤꯒꯨꯝꯕꯁꯦ
ꯁꯥꯎ
ꯅꯠꯇ꯭ꯔꯥꯒ ꯅꯠꯇ꯭ꯔꯥꯒ ꯅꯣꯏ ꯅꯅꯥꯛꯇꯥ ꯆꯦꯠꯂꯛꯁꯤꯔꯥ
ꯂꯥꯛꯑꯣ ꯅꯨꯡꯉꯥꯏꯕꯅꯦ
ꯂꯧꯕꯗꯤ ꯂꯧ ꯂꯧꯕꯤꯒꯗ꯭ꯔꯥ ꯑꯩꯕꯨ ꯂꯧꯈꯠꯄꯤꯒꯗ꯭ꯔꯣ
ꯏꯁ ꯀꯔꯤꯒꯤ ꯂꯧꯈꯠ ꯂꯧꯈꯠꯀꯥꯅꯤꯍꯦ
ꯂꯧꯈꯠꯇ꯭ꯔꯥꯗꯤ ꯀꯥꯏꯅ ꯍꯟꯅꯤꯡꯉꯥꯏ ꯚꯔꯥꯐꯥꯎ ꯂꯩꯅꯟ ꯇꯣꯛꯈ꯭ꯔꯥꯅꯤ
ꯃꯌꯥꯡ ꯃꯥꯒꯤ ꯃꯌꯥꯡꯒꯤ ꯇꯥꯏꯞꯇꯥ ꯑꯗꯨꯝ ꯄꯣꯠꯀꯨꯝꯕ ꯕꯤꯖꯤꯅꯦꯁ ꯇꯧꯔꯁꯦ
ꯍꯣꯏ ꯀꯣꯛꯇꯥ ꯊꯥꯡꯉꯒꯀꯣ
ꯑꯥ ꯑꯗꯣ ꯃꯣꯏꯗꯤ ꯌꯥꯝ ꯀꯜꯂꯦꯀꯣ
ꯀꯟꯕꯅꯦ ꯃꯣꯏꯗꯤ ꯃꯣꯏꯗꯤ ꯄꯩꯁꯥ ꯇꯥꯟꯕ ꯌꯥꯝ ꯀꯟꯕꯅꯦ
ꯑꯗꯨꯅꯦ ꯃꯣꯏꯗꯤ ꯏꯀꯥꯏꯕꯁꯨ ꯐꯥꯎꯗꯦꯕ
ꯏꯀꯥꯏꯕ ꯐꯥꯎꯗꯕꯅꯦ ꯃꯣꯏꯗꯤꯀꯣ ꯃꯆꯥ ꯃꯆꯥꯗꯒꯤ ꯑꯉꯥꯡ ꯃꯆꯥ ꯃꯆꯥꯗꯒꯤ ꯄꯩꯁꯥ ꯇꯥꯟꯕ ꯍꯧ ꯍꯣꯇꯦꯜ ꯕꯣꯏꯗꯒꯤ ꯑꯗꯨꯝ ꯍꯧꯔꯛꯑꯁꯨꯀꯣ ꯃꯣꯏꯗꯤ ꯄꯩꯁꯥꯗꯣ ꯁꯦꯚꯤꯡ ꯇꯧꯕ ꯍꯩꯑꯕ ꯃꯣꯏꯗꯤ ꯂꯤꯛꯄꯅꯤꯅꯀꯣ
ꯑꯗꯨꯅꯦ ꯑꯩꯈꯣꯏꯒꯤ ꯇ꯭ꯔꯥꯏꯞ ꯈꯣꯏꯅ ꯑꯗꯨꯃꯥꯏ ꯇꯧꯋꯣ ꯍꯥꯏꯔꯗꯤ ꯏꯁ ꯁꯨꯡꯇꯥꯎ ꯇꯥꯎꯔꯣꯏ ꯑꯗꯨꯅꯦ
ꯁꯤꯕꯅ ꯁꯤꯕꯅ ꯍꯦꯟꯅ ꯐꯩ ꯍꯥꯏꯔꯛꯀꯥꯅꯤ ꯑꯩꯈꯣꯏ ꯇ꯭ꯔꯥꯏꯞ ꯗꯤ
ꯑꯗꯨꯅꯦ ꯃꯣꯏꯗꯤ ꯀꯃꯥꯏ ꯍꯥꯏꯁꯤꯔꯥ ꯎꯝ ꯈꯪꯗꯦ ꯇꯟꯕꯒꯤꯔꯥ
ꯈꯪꯗꯦ ꯑꯩꯈꯣꯏ ꯇ꯭ꯔꯥꯏꯕꯁꯦ
ꯈꯟꯗꯦ ꯑꯥ ꯃꯤ ꯑꯇꯣꯞꯄꯁꯤꯡꯗꯤꯀꯣ ꯕꯖꯥꯔꯗ ꯆꯠꯂꯗꯤ ꯑꯗꯨꯝ ꯑꯥ ꯁꯕꯣꯟꯒꯨꯝꯕ ꯎꯝ ꯃꯁꯂꯥꯒꯨꯝꯕꯗꯣ ꯑꯗꯨꯝ ꯂꯦꯞꯔꯒ ꯑꯗꯨꯝ ꯌꯣꯜꯂꯦꯕ
ꯑꯧ ꯌꯣꯜꯂꯦ ꯃꯤꯗꯤ
ꯃꯤ ꯃꯤꯁꯤꯡꯗꯤ ꯏꯁ ꯄꯩꯁꯥ ꯇꯥꯟꯕ ꯌꯥꯝ ꯍꯩꯌꯦ
ꯄꯩꯁꯥꯒꯤ ꯚꯦꯂꯨꯗꯣ ꯃꯣꯏꯗꯤ ꯈꯪꯉꯦꯕ ꯑꯉꯥꯡ ꯑꯣꯏꯔꯁꯨ
ꯑꯗꯨꯅꯦ ꯑꯩꯈꯣꯏꯒꯤꯗꯤ ꯏ ꯀꯃꯥꯏꯅ ꯄꯩꯁꯥ ꯍꯨꯔꯟꯁꯦꯔꯥ ꯅꯠꯇ꯭ꯔꯒ
ꯄꯩꯁꯠ ꯄꯩꯁꯥꯁꯦ ꯀꯃꯥꯏꯅ ꯊꯨꯅ ꯃꯥꯡꯍꯟꯁꯦꯔꯥ ꯍꯥꯏꯅꯥ ꯈꯟ ꯄꯅꯦ ꯃꯣꯏ ꯑꯩꯈꯣꯏ ꯋꯥꯈꯟꯒꯥꯁꯦ ꯇꯥꯟꯕꯒꯤꯗꯤ ꯈꯪꯗꯦꯕ ꯈꯟꯗꯦꯕ
ꯄꯩꯁꯥꯁꯦ ꯑꯩꯈꯣꯏꯅ ꯁꯨꯗꯅ ꯀꯥꯏꯗꯒꯤ ꯂꯥꯛꯀꯗ꯭ꯔꯅ ꯊꯤꯌꯦꯕ
ꯑꯗꯨꯅꯦꯕ ꯃꯣꯏꯅ ꯈꯪꯁꯦ ꯊꯕꯛꯁꯨ ꯊꯕꯛꯁꯨ ꯁꯨꯕꯗꯤ ꯇꯟꯕꯥꯥ ꯄꯩꯁꯥꯗꯤ ꯄꯥꯏꯅꯤꯡꯕ ꯃꯣꯏꯅ
ꯑꯗꯨꯒꯤꯅꯦ ꯏꯅꯥ ꯈꯣꯟꯕꯗꯤ ꯄꯥꯝꯕ ꯏꯅꯥ ꯈꯣꯟꯕꯁꯨ ꯁꯨ ꯁꯥꯅꯤꯡꯕ ꯂꯩꯗꯤ ꯂꯩꯇꯥꯕ
ꯑꯩꯈꯣꯏꯒꯤꯗꯤ ꯈꯤꯇꯪ ꯄꯩꯁꯥ ꯄꯟꯗꯤ ꯑꯥ ꯄꯥꯏꯔꯗꯤ ꯀꯃꯥꯏ ꯍꯥꯏꯁꯤꯔꯥ ꯑ ꯑꯥꯋꯥꯁꯃꯥꯔ ꯌꯥꯝ ꯆꯠꯄꯗꯣ ꯑꯗꯨꯝ ꯇꯧꯋꯦꯕ ꯃꯤ ꯑꯇꯣꯞꯄꯁꯤꯡꯗꯤ ꯑꯗꯨꯃꯥꯏꯅ ꯇꯧꯗꯦ
ꯑꯩꯈꯣꯏꯗꯤ ꯑꯗꯨꯃꯥꯏꯅ ꯇꯧꯕꯒꯤꯅꯦ ꯆꯧꯈꯥ ꯆꯥꯎꯈꯠꯄ ꯉꯝꯗ꯭ꯔꯤꯕꯗꯣ
ꯑꯗꯨꯅꯦ
ꯃꯤꯗꯤ ꯄꯥꯏꯔꯁꯨ ꯄꯥꯏꯗꯕ ꯁꯥꯏꯌꯦꯕ
ꯎꯝ
ꯈꯣꯏꯗꯤ ꯇꯨ ꯇꯧꯑꯣ ꯍꯥꯏꯔꯒ ꯁꯨꯛꯌꯥ ꯌꯥꯔꯔꯣꯏ
ꯑꯍꯣꯢꯒꯤꯗꯤ ꯎꯍꯟꯕꯗꯣ ꯃꯣꯏꯅ ꯄꯩꯁꯥ ꯄꯩꯌꯦꯅ
ꯎꯝ
ꯗꯨꯝ ꯇꯧꯏꯕꯥ
ꯁꯤ ꯅꯣꯡ ꯑꯩ ꯇꯟꯗꯤ ꯇꯟꯂꯛꯑꯥꯕꯅꯦ
ꯍꯥ ꯍꯥ ꯍꯥ
ꯌꯥꯝꯅ ꯀꯩꯅꯣ ꯅꯨꯃꯤꯠꯁꯦ ꯌꯥꯝꯃꯟꯈ꯭ꯔꯦꯕ ꯃꯣꯏꯅ ꯆꯨꯔꯛꯄꯁꯦ
ꯑꯁ ꯑꯩꯈꯣꯏꯒꯤꯗꯤ ꯅꯣꯡ ꯆꯨꯔꯤꯗꯤ ꯐꯅꯤꯅ ꯑꯩꯈꯣꯏꯗꯤ ꯑꯗꯨꯝ ꯈꯜꯂꯦꯅ
ꯃꯁꯛꯐꯥꯎ ꯌꯦꯡꯅꯤꯡꯔꯛꯇ꯭ꯔꯦ ꯑꯩꯈꯣꯏꯗꯤ ꯍꯨ ꯍꯨ ꯅꯣꯏ ꯅꯨꯡꯁꯥ ꯊꯣꯛꯄ꯭ꯔꯣ
ꯎꯝ ꯊꯣꯛꯇꯦ ꯍꯧꯖꯤꯛꯀꯥꯟꯗꯤ ꯊꯣꯛꯇꯦ ꯑꯗꯨꯝ ꯃꯝꯂꯒ ꯂꯩꯕꯅꯦ ꯃꯝꯗꯁꯨ ꯑꯗꯨꯝ ꯁꯥꯏꯌꯦꯕ ꯅꯨꯡꯁꯥ ꯊꯣꯛꯇ꯭ꯔꯁꯨ
ꯎꯝ
ꯑꯗꯨꯝ ꯁꯥꯕꯅꯦ
ꯉꯥꯔꯤ ꯂꯧꯁꯤꯔꯥ ꯇꯧꯔꯒ ꯃꯩ ꯍꯧ ꯌꯥꯗꯦꯅꯦ
ꯑꯩꯗꯤ ꯑꯥ ꯒꯦꯁꯇ ꯆꯥꯛ ꯎꯝ ꯒꯦꯁꯇ ꯆꯥꯛ ꯌꯦꯟꯁꯥꯡ ꯊꯣꯡꯕꯗꯣ ꯍꯥꯎꯇꯦ ꯃꯥꯥꯏꯗꯒꯤ ꯑꯗꯨꯕꯨ ꯊꯣꯡꯕꯅꯤ
ꯑꯩ ꯁꯤꯡ ꯆꯟꯕ ꯉꯝꯗꯕ ꯑꯗꯨꯒꯤ ꯍꯥꯎꯇꯔꯁꯨ ꯑꯗꯨꯝ ꯊꯣꯡꯈ꯭ꯔꯦ
ꯃꯁꯤꯡꯗ ꯁꯤꯡꯗꯗꯤ ꯆꯥꯒꯨꯝꯕ ꯐꯨꯠꯄꯀꯣ
ꯎꯝ
ꯑꯗꯨ ꯇꯧꯋꯦ ꯁꯤꯡꯗ
ꯑꯣ
ꯒꯦꯌꯥꯁꯇ ꯊꯣꯡꯉꯁꯨ ꯃꯥꯏ ꯍꯧꯕꯤꯗ꯭ꯔꯗꯤ ꯂꯩꯕ ꯅꯨꯡꯉꯥꯏꯇꯦ ꯑꯩꯈꯣꯏꯗꯤ ꯅꯨꯡꯇꯤꯒꯤ ꯍꯩꯅꯕꯤꯗꯣ
ꯎꯝ
ꯑꯗꯨ ꯇꯧꯕꯅꯤꯅ ꯒ꯭ꯌꯥꯁ ꯂꯩꯔꯁꯨ ꯃꯩ ꯍꯧꯕꯤꯗ꯭ꯔꯗꯤ ꯌꯨꯝꯁꯦ ꯂꯩꯕ ꯅꯨꯡꯉꯥꯏꯇꯦꯕ
ꯎꯝ ꯏꯃꯥꯏꯗꯤ ꯇꯥꯎꯅꯤ ꯏꯪꯕ ꯀꯥꯟꯗꯁꯨ ꯅꯨꯡꯉꯥꯏꯌꯦꯕ
ꯎꯝ ꯊꯟꯗ ꯍꯧꯔꯝꯒꯅꯤ ꯉꯝꯗꯦ ꯍꯧꯁꯨꯕ ꯌꯥ ꯌꯥꯗꯦꯕ ꯃꯩꯈꯨ ꯈꯛꯇ ꯑꯗꯨꯝ ꯊꯣꯛꯍꯂꯦ ꯀꯜꯂꯦꯕ
ꯍ ꯍ ꯍ ꯃꯤꯅ ꯍꯥꯏ ꯃꯤꯅ ꯍꯥꯏꯕꯗꯣ ꯑꯩꯈꯣꯏꯒꯤ ꯀꯃꯥꯏꯁꯤꯔ ꯎ ꯑꯩꯈꯣꯏꯒꯤ ꯃꯥꯏ ꯃꯥꯏ ꯑ ꯀ
ꯀꯔꯤꯕ ꯀꯔꯤ ꯍꯥꯏꯕ
ꯑ ꯀꯃꯥꯏ ꯍꯁꯔ ꯈꯥꯟꯗꯦ ꯑꯦ ꯍꯥꯏꯦ ꯌꯥꯝ ꯂꯨꯑꯦ ꯍꯧꯖꯤꯛ
ꯏꯪꯂꯤꯁꯇ ꯊꯦꯠꯂꯣꯗꯅ
ꯑꯦ
ꯃꯅꯥꯛꯇ ꯈꯤꯇꯪ ꯊꯦꯠꯄꯗꯤ ꯌꯥꯅꯤꯌꯦ
ꯌꯥꯎꯕꯗꯤ ꯌꯥꯅꯤ ꯑꯣ ꯎꯝ ꯑꯩꯈꯣꯏꯒꯤ ꯑꯩꯦ ꯈꯗꯦ ꯑꯦ ꯍꯦꯒꯗ ꯐ ꯀꯥꯎꯕꯗꯤ ꯀꯥꯎꯕ꯭ꯔꯦ ꯃꯥ ꯌꯥꯔꯦ ꯑꯩꯣ ꯅꯍꯥꯏꯔꯒꯦ
ꯑ ꯑꯗꯨ ꯇꯋꯥꯒꯣꯟ ꯍꯥꯏꯔ
ꯑꯩꯈꯣꯏꯒꯤ ꯑꯩꯈꯣꯏꯒꯤ ꯑꯗꯨꯝ ꯉꯥꯡ ꯂꯩꯔꯅꯤꯕ
ꯑ ꯑꯩꯈꯣꯏ ꯌꯦꯔꯨꯝ ꯈꯤꯇꯪꯗꯤ ꯂꯪ ꯃꯟꯒꯅꯦ ꯃꯤ ꯌꯥꯝ
ꯎꯝ ꯎꯝ ꯎꯝ ꯅꯣꯏꯗꯗꯤ ꯅꯅꯨꯡ ꯍꯥꯏ ꯂꯩ ꯏꯔꯅ ꯑꯜꯗ
ꯑꯩꯁ ꯈꯪꯗ꯭ꯔꯦꯗ ꯉꯁꯥꯏ ꯉꯁꯥꯏꯗꯨꯗꯤ ꯌꯥꯝ ꯅꯨꯡꯉꯥꯏꯌꯦ ꯍꯥꯏꯕꯗꯤ ꯁꯤꯅꯤꯌꯥꯔ ꯈꯣꯏꯒ ꯑꯗꯨꯝ ꯁꯤꯡꯖꯨꯒꯨꯝꯕ ꯆꯥꯃꯤꯟꯅꯕꯒꯤ
ꯎꯝ ꯅꯨꯡꯉꯥꯏꯕꯅꯦ ꯑꯗꯨꯝ ꯇꯤꯅ
ꯑ
ꯃꯦꯃꯣꯔꯤꯕꯨꯗꯤ ꯌꯥꯝ ꯂꯩꯌꯦ ꯑꯩꯒꯤꯁꯨ